ꯇꯔ ꯇꯥꯔꯕꯣ
ꯍꯜꯂꯣ
ꯇꯥꯔꯕꯣ ꯇꯥꯔꯕꯣ ꯇꯥꯔꯕꯣ
ꯍꯜꯂꯣ
ꯇꯥꯔꯕꯣ ꯇꯥꯗ꯭ꯔꯤꯕꯣ
ꯑꯣ ꯇꯥꯔꯦ ꯇꯥꯔꯦ
ꯑꯣ ꯑꯗꯨ ꯉꯥꯏꯍꯥꯛꯇꯪ ꯂꯩꯔꯒ ꯇꯥꯟꯅꯕ ꯌꯥꯎꯕꯅꯦ ꯑꯗꯨꯒꯤ ꯑꯣꯏꯔꯝꯗꯧ ꯃꯥꯜꯂꯦ
ꯑꯣ ꯆꯥꯛ ꯆꯥꯕꯣ
ꯑꯩꯁꯦ ꯆꯥꯛ ꯍ ꯆꯥꯛ ꯆꯥꯛ ꯆꯔꯥ ꯋꯥꯟꯕꯩ ꯇꯥꯏꯞꯇ ꯆꯥꯅꯦ ꯆꯥꯛꯅꯦ ꯃꯣꯔꯣꯛ ꯃꯦꯞꯄꯅꯦ ꯆꯧ ꯈꯔꯒ ꯑꯗꯨꯃꯥꯏꯅ ꯆꯥꯈ꯭ꯔꯦ ꯍꯥꯏꯇꯥꯏ ꯅꯪꯗꯤ ꯆꯥꯔꯕꯣ ꯀꯌꯥꯝꯃꯨ ꯀꯨꯏꯔꯒꯦ ꯍꯜꯂꯛꯄ
ꯂꯥꯛꯄꯗ ꯉꯥꯏꯔꯦ ꯌꯥꯝ ꯄꯤꯛꯅꯁꯨ ꯇꯥꯏꯌꯦ
ꯑꯣ ꯑꯗꯨꯗꯣ ꯍꯣꯏ ꯌꯦꯡꯉꯁꯦ ꯅꯪꯒꯤꯗꯨꯕꯨꯗꯤ ꯑꯗꯨꯝ ꯐꯖꯅ ꯇꯥꯏꯌꯦꯕꯀꯣ
ꯀꯩ ꯃꯊꯦꯜ ꯇꯧꯕꯅꯣ
ꯑꯩꯈꯣꯏꯒꯤ ꯆꯥꯛ ꯍꯧꯖꯤꯛꯇ ꯊꯣꯡꯗ ꯉꯥꯏꯔꯤꯌꯦ ꯀꯩ ꯃꯊꯦꯜ ꯇꯧꯗꯣꯏꯅꯣ ꯈꯪꯗꯦ ꯆꯥꯛꯄꯨꯗꯤ ꯂꯣꯏꯔꯦ ꯌꯦꯟꯖꯥꯡꯗꯣ ꯊꯣꯡꯉꯦꯕ ꯍꯧꯖꯤꯛ ꯅ ꯆꯥꯔꯕꯣ ꯅꯪꯗꯤ
ꯆꯥꯔꯦ ꯑꯩꯈꯣꯏꯗꯤ ꯁꯦꯕꯣꯠ ꯏꯔꯣꯝ ꯇꯧ ꯂꯩꯔꯝꯃꯦ ꯉꯥ ꯈꯤꯇꯪ ꯉꯧꯔꯦ ꯉꯧ ꯂꯩꯔꯝꯃꯦ ꯐꯥꯕꯧ ꯉꯥꯅꯤ ꯑꯩꯈꯣꯏ ꯃꯥꯅ ꯑꯩ ꯀꯩꯅꯣꯗ ꯀꯩꯅꯣ ꯇꯧꯔꯦ ꯍꯥꯏꯗ ꯑꯗꯩ ꯀꯩꯅꯣꯁꯨ ꯉꯥꯜ ꯂꯩꯔꯝꯃꯦ ꯃꯥꯏꯔꯦꯟꯒ ꯀꯩꯅꯣꯒ ꯆꯝꯐꯨꯠꯇꯨ ꯍꯋꯥꯏ ꯍꯋꯥꯏ ꯑꯁꯥꯡꯕꯤ ꯑꯗꯒꯤ ꯊꯕꯤꯒ ꯉꯥꯜꯂꯒ ꯆꯝꯐꯨꯠ ꯑꯣꯏꯅ ꯁꯨ ꯈꯔ ꯇꯧ ꯂꯩꯔꯝꯃꯤ ꯑꯗꯩ ꯑꯩ ꯃꯪꯒ꯭ꯔꯥꯗꯁꯨ ꯈꯤꯇꯪ ꯉꯥꯜꯂꯦ ꯄꯪꯒ ꯑꯉꯥꯡꯕꯅꯦ ꯑꯉꯧꯕꯗꯤ ꯅꯠꯇꯦ ꯑꯗꯨꯒ ꯇꯧ ꯂꯩꯔꯝꯃꯤꯗ
ꯑꯗꯨ ꯆꯥꯈ꯭ꯔꯕꯣ ꯀꯃꯥꯏꯅ ꯇꯧꯒꯦ ꯍꯥꯎꯕ꯭ꯔꯣ
ꯑꯩꯗꯤ ꯆꯥꯔꯦꯗ ꯑꯩꯗꯤ ꯍꯧꯖꯤꯛ ꯆꯥꯛ ꯆꯥ ꯇꯣꯛꯄꯗ ꯉꯥꯏꯔꯤ ꯉꯥꯛꯇꯪꯗꯤ ꯑꯣꯏꯔꯦ ꯍꯥꯏꯗꯤ ꯂꯥꯛꯄꯗꯤ ꯉꯥꯛꯇꯪ ꯑꯣꯏꯔꯒ ꯏꯁꯥ ꯁꯨꯝ ꯑꯃꯨꯛ ꯈꯤꯇꯪ ꯄꯣꯊꯥꯕꯩ ꯑꯗ ꯉꯥꯛꯇꯪ ꯑꯃꯨꯛ ꯂꯩ ꯆꯥꯕ
ꯑꯣ ꯑꯗꯨꯗꯣ ꯅꯪ ꯅꯪꯕꯨ
ꯊꯥꯏꯅ ꯅꯣꯏꯒꯤ ꯂꯧꯒ ꯂꯩꯔꯛ ꯎꯔꯨꯕ ꯆꯠꯄ ꯈꯣꯠꯄ ꯇꯧꯔꯛꯄ꯭ꯔꯣ ꯀꯃꯥꯏꯅ ꯇꯧꯒꯦ ꯂꯧ ꯎꯕꯒꯤ ꯃꯇꯥꯡꯗ ꯈꯪꯕ꯭ꯔꯣ
ꯌꯥꯝ ꯄꯤꯛꯅꯗꯦ ꯇꯥꯏ ꯑꯗꯨ ꯑꯇꯥꯕꯗꯨ ꯍꯥꯏꯔꯒꯦ ꯑꯗꯨꯝ ꯆꯠꯇꯦ ꯑꯩꯗꯤ ꯆꯠꯇꯦ ꯑꯩꯈꯣꯏꯕꯥꯗ ꯁꯨꯝ ꯌꯦꯟ ꯀꯣꯠꯃꯥꯏꯅ ꯇꯧꯕ ꯑꯗꯨꯝ ꯇꯧꯕꯅꯦ ꯃꯃꯥꯡꯗꯤ ꯁꯨꯝ ꯆꯥꯛꯍꯥꯎ ꯈꯔ ꯊꯥꯒꯨꯝ ꯂꯥꯛꯀꯨꯝ ꯆꯥꯛꯍꯥꯎꯋꯥꯡꯕꯤ ꯊꯥꯕꯅꯦꯕꯀꯣ ꯑꯗꯨꯗ ꯐꯅꯌꯥꯝ ꯌꯥꯝ ꯀꯟꯅꯗꯤ ꯊꯣꯛꯄ ꯌꯥꯝ ꯐꯅꯌꯥꯝ ꯈꯔꯗꯤ ꯑꯃ ꯊꯣꯛꯑꯒ ꯀꯩꯅꯣ ꯇꯧꯈꯤꯕꯔꯣ ꯑꯗꯨꯃꯥꯏꯅ ꯍꯥꯔ ꯅꯨꯡ ꯀꯩꯅꯣꯒꯤꯒ ꯑꯩꯈꯣꯏ ꯑꯅꯛꯄ ꯗꯨꯀꯥꯟ ꯂꯩ ꯍꯥꯏꯗ ꯑꯗꯨꯗꯩꯉꯥꯜ ꯂꯧꯔꯒ ꯃꯣꯏ ꯇꯥꯃꯣ ꯃꯣꯢꯅ ꯍꯥꯏꯇꯥꯔꯦ ꯑꯩꯈꯣꯏꯅꯗꯤ ꯇꯥꯃꯣ ꯇꯥꯃꯣꯗꯤ ꯀꯧꯌꯦ ꯈꯣꯢꯕꯥꯗꯣ ꯀꯀꯥ ꯀꯧꯕꯅꯤꯅ ꯑꯍꯟꯗꯤ ꯑꯗꯨ ꯈ ꯑꯗꯩ ꯃꯣꯏꯗ ꯃꯣꯏ ꯀꯩꯅꯣꯁꯨ ꯌꯣꯟꯕ ꯍꯥꯔꯁꯨ ꯌꯣꯜꯂꯤ ꯑꯗꯩ ꯃꯣꯢ ꯈꯔ ꯀꯜꯂꯝꯃꯥꯟꯁꯨ ꯇꯧꯗꯦ ꯍꯥꯏꯇꯥꯔꯦ ꯑꯃꯨꯛ ꯀꯃꯥꯏꯅ ꯌꯣꯜꯂꯤꯅꯣ ꯈꯪꯗꯦ ꯑꯗꯨꯃꯥꯏ ꯇꯧꯔꯒ ꯑꯗꯨꯗꯩ ꯃꯣꯏ ꯂꯧꯔꯒ ꯄꯣꯠ ꯆꯩꯁꯦ ꯍꯥꯔ ꯅꯨꯡ ꯃꯗꯒꯤ ꯃꯣꯏ ꯑꯃ ꯑꯅꯧꯕ ꯐꯧ ꯑꯃ ꯂꯥꯛꯏ ꯍꯥꯏꯕ꯭ꯔꯥ ꯑꯗꯨꯒꯥꯡ ꯊꯥꯏ ꯈꯣꯠ ꯇꯧꯒ꯭ꯔꯕꯅꯦ ꯑꯗꯣ ꯍꯟꯗꯛꯇꯤ ꯇꯧꯔꯔꯣꯏ ꯆꯥꯍꯥꯎ ꯈꯛꯇ ꯈꯤꯇꯪ ꯊꯥꯔꯒ ꯇꯣꯛꯅꯤꯗꯤ ꯍꯥꯏꯕꯅꯦꯕ ꯈꯪꯗꯦ ꯑꯗꯣ
ꯑꯗꯨꯗꯣ ꯅꯪꯕꯨ ꯆꯔꯨꯗꯒ ꯁꯥꯟꯅꯔꯛꯄ꯭ꯔꯣ ꯀꯃꯥꯏ ꯇꯧꯒꯦ ꯊꯥꯏꯅ
ꯍꯣꯄꯤꯗꯨ ꯇꯥꯗꯦ ꯌꯥꯝ ꯄꯤꯛꯅ ꯇꯥꯕꯩ ꯐꯖꯅ ꯇꯥꯍꯧꯗꯦꯕ
ꯅꯪꯕꯨꯅꯦ ꯆꯔꯨꯗꯒ ꯆꯣꯡꯈꯠ ꯆꯣꯡꯈꯠꯇꯒ ꯁꯥꯟꯅꯕꯗꯣ ꯁꯥꯟꯅꯔꯛꯄ꯭ꯔꯥ ꯍꯥꯏꯕ ꯑꯉꯥꯡ ꯑꯣꯏꯉꯩꯗ
ꯑꯗꯨꯗꯤ ꯁꯥꯟꯅꯩꯗ ꯁꯥꯟꯅꯩ ꯍꯥꯏꯗꯤ ꯆꯍꯤ ꯑꯩꯅ ꯁꯨꯝ ꯅꯤꯡꯁꯤꯡꯀꯥꯟꯗ ꯆꯍꯤ ꯑꯅꯤ ꯑꯍꯨꯝ ꯃꯃꯥꯡꯗ ꯑꯩꯈꯣꯏ ꯑꯩꯈꯣꯏ ꯃꯃꯣ ꯑꯃ ꯈꯛꯀꯤ ꯍꯥꯏꯇꯥꯔꯦ ꯃꯥꯏꯁꯦ ꯀꯩꯅꯣ ꯇꯧꯕ ꯃꯣꯏ ꯂꯧ ꯈꯥꯎꯅꯤ ꯈꯣꯠꯅꯤ ꯀꯩꯅꯣ ꯇꯧꯕꯒꯥꯟ ꯎꯝ ꯌꯩꯅꯤ ꯍꯥꯏꯕ ꯌꯩꯕ ꯅꯨꯃꯤꯠꯁꯤꯗ ꯑꯣ ꯑꯗꯣꯏꯗꯤ ꯃꯤ ꯍꯥꯏꯗ꯭ꯔꯦ ꯍꯥꯏꯔꯝꯃꯦꯅ ꯑꯩꯅꯦ ꯑꯈꯣꯏꯅꯥꯎꯅꯦ ꯑꯗꯩ ꯑꯩꯈꯣꯏ ꯃꯃꯣꯒꯤ ꯃꯆꯥꯅꯨꯄꯥ ꯂꯩꯌꯦꯕꯀꯣ ꯇꯣ ꯑꯩꯈꯣꯏꯅꯥꯎꯅꯦ ꯑꯩꯅꯦ ꯑꯗꯒꯤ ꯑ ꯑꯈꯣꯏ ꯍꯣꯏ ꯑꯩꯈꯣꯏꯃꯥꯝꯃꯒꯤ ꯃꯆꯥꯅꯨꯄꯥ ꯑꯍꯟ ꯅꯦ ꯑꯩꯈꯣꯏꯗꯩꯒꯤ ꯑꯩꯉꯣꯟꯗꯩꯗꯤ ꯅꯍꯥꯅꯤ ꯍꯥꯏꯗꯤ ꯃꯣꯏꯅ ꯑꯃꯨꯛ ꯈꯤꯇꯪ ꯑꯉꯥꯡ ꯑꯣꯏ ꯍꯥꯏꯇꯥꯔꯦ ꯑꯗꯨꯒ ꯃꯣꯏ ꯃꯃꯥꯅ ꯃꯣꯏ ꯇꯧꯔꯒ ꯑꯩꯈꯣꯏ ꯃꯁꯦꯟ ꯑꯗꯨꯝ ꯇꯧꯔꯒ ꯑꯍꯥꯟꯃꯩ ꯈꯤꯇꯪ ꯌꯥꯎꯔꯒ ꯍꯥꯏꯗꯤ ꯄꯤꯛꯁꯨ ꯄꯤꯛꯑꯦꯕ ꯃꯣꯏ ꯂꯧꯗꯣ ꯌꯥꯝ ꯀꯟꯅ ꯆꯥꯎꯕꯗꯤ ꯅꯠ ꯑꯗꯨꯃꯥꯏ ꯇꯧꯔ ꯂꯣꯏꯁꯤꯟ ꯑ ꯅꯨꯃꯤꯠꯇꯣ ꯑ ꯆꯣꯡꯈꯠꯂ ꯁꯥꯟꯅꯕꯁꯦ ꯁꯥꯟꯅꯕꯁꯦ ꯑꯗꯨ ꯋꯥꯟꯗꯅꯤ ꯍꯥꯏꯇꯥꯔꯦ ꯈꯤꯇꯪ ꯈꯤꯇꯪ ꯌꯦꯡ ꯍꯥꯏꯗꯤ ꯄꯣꯠꯇꯨ ꯈꯔ ꯇꯧꯔꯛꯏ ꯍꯥꯏꯗꯣ ꯑꯗꯩꯗꯤ ꯑꯗꯨꯝ ꯇꯧꯒꯤꯗꯔꯦ ꯍꯥꯏꯗꯤ ꯑꯍꯟ ꯁꯨꯝ ꯀꯩꯅꯣꯁꯨ ꯑꯣꯏꯔꯕꯅꯤ ꯈꯤꯇꯪ ꯅꯍꯥ ꯑꯣꯏꯔꯤꯉꯩꯗ ꯍꯥꯏꯗꯣꯏꯔꯥ ꯍꯥꯏꯗꯤ ꯅꯍꯥꯗꯤ ꯀꯩꯅꯣ ꯍꯥꯏ ꯌꯥꯗ꯭ꯔꯦ ꯄꯣꯠꯁꯦ ꯈꯤꯇꯪ ꯆꯍꯤ ꯀꯌꯥꯅꯣ ꯁꯨꯝ ꯅꯤꯡꯁꯤꯡꯉꯀꯥꯟꯗ ꯆꯍꯤ ꯀꯨꯟ ꯃꯌꯥꯏ ꯀꯨꯟ ꯀꯨꯟ ꯀꯨꯟ ꯀꯨꯟ ꯀꯌꯥ ꯍꯥꯏꯗꯣꯏꯅꯣ ꯀꯨꯟ ꯍꯨꯝꯗꯣꯏ ꯃꯔꯤ ꯍꯥꯏꯗꯣꯏꯔꯥ ꯀꯨꯟꯍꯨꯝꯗꯣꯏ ꯀꯨꯟꯃꯔꯤ ꯁꯨꯃꯥꯏꯅ ꯑꯣꯏ ꯑꯗꯨꯔ ꯈꯪꯗꯦꯅꯦ ꯃꯇꯝꯗ ꯅꯤꯡꯁꯤꯡ ꯊꯣꯛꯇ꯭ꯔꯦꯅꯦ ꯑꯗꯨꯀꯥꯟꯗꯅ ꯇꯧꯕꯅꯦ
ꯑ ꯀꯩꯅꯣ ꯆꯍꯤ ꯀꯨꯟꯍꯨꯝꯗꯣꯏ ꯀꯨꯟꯃꯔꯤ ꯍꯥꯏꯔꯤꯁꯤꯗꯤ ꯌꯥꯝ ꯀꯟꯅ ꯑꯉꯥꯡ ꯑꯣꯏꯕꯗꯤ ꯑꯣꯏꯗ꯭ꯔꯦ ꯑꯗꯨꯝ ꯍꯥꯏꯗꯤ ꯄꯥꯈꯪ ꯃꯆꯥ ꯍꯥꯏꯗꯣ ꯑꯣꯏꯔꯦ ꯀꯅꯥꯒꯨꯝꯕ ꯑꯃꯗꯤ ꯑꯗꯨꯝ ꯂꯨꯍꯣꯡꯕꯁꯨ ꯌꯥꯎꯔꯕꯅꯤ ꯑꯗꯨꯒꯤ ꯇꯥꯏꯃꯤꯡꯗꯣ ꯑꯗꯣ ꯁꯣꯝꯁꯤꯕꯨ ꯍꯧꯖꯤꯛꯁꯦ ꯆꯍꯤ ꯀꯌꯥ ꯁꯨꯕꯤꯔꯒꯦ ꯁꯣꯝꯅ ꯆꯍꯤ ꯀꯨꯟꯍꯨꯝꯗꯣꯏ ꯀꯨꯟꯃꯔꯤꯗ ꯑꯗꯨꯃꯥꯏꯅ ꯁꯥꯟꯅ ꯈꯣꯠꯅꯕ ꯇꯧꯒ꯭ꯔꯦꯅ ꯍꯥꯏꯕꯤꯔꯤꯁꯤꯕꯨ ꯍꯧꯖꯤꯛ ꯍꯧꯖꯤꯛꯄꯨ ꯆꯍꯤ ꯀꯌꯥ ꯁꯨꯕꯤꯔꯒꯦ
ꯑꯩ ꯆꯍꯤ ꯄꯥꯎꯃꯩꯗꯒꯤ ꯍꯥꯔꯔꯣꯏ ꯑꯗꯨ ꯑꯗꯨ ꯐꯅꯌꯥꯝꯗꯤ ꯌꯥꯝꯃꯕꯅꯤ ꯆꯍꯤꯁꯦ ꯑꯝ ꯀꯩꯅꯣꯗꯗꯤ ꯀꯩꯅꯣꯇꯧꯒꯥꯟꯗ ꯀꯨꯟ ꯃꯔꯤ ꯀꯨꯟꯍꯨꯝꯗꯣꯏꯒ ꯑꯉꯥꯡ ꯑꯣꯏꯅ ꯈꯜꯂꯗꯤ ꯑꯗꯨꯝ ꯅꯨꯡꯁꯨ ꯍꯥꯏꯐꯦꯠꯇꯪ ꯆꯧꯔꯥꯛꯄꯝꯗꯤ ꯈꯜꯂꯣꯗꯅ ꯈꯤꯇꯪꯗꯤ ꯀꯩꯅꯣ ꯑꯍꯟ ꯑꯣꯏꯔꯝꯃꯅꯦꯗ ꯑꯗꯨ ꯍꯣꯏ ꯃꯇꯝꯗꯨꯗ ꯁꯨꯝ ꯑꯈꯣꯏ ꯃꯁꯦꯟꯁꯨ ꯑꯣꯏꯔꯦ ꯑꯗꯒꯤ ꯃꯣꯏꯁꯨ ꯌꯥꯝ ꯀꯟꯅꯗꯤ ꯍꯣꯏ ꯌꯥꯝ ꯀꯟꯅꯗꯤ ꯑꯉꯥꯡꯗꯤ ꯑꯣꯏꯗ꯭ꯔꯦ ꯁꯨꯝ ꯑꯉꯥꯡ ꯑꯣꯏꯔꯤꯉꯩꯗ ꯈꯤꯇꯪ ꯀꯩꯅꯣ ꯇꯧꯗꯣꯏ ꯁꯨꯝ ꯑꯍꯟ ꯑꯣꯏꯔꯤꯀꯥꯟꯗ ꯈꯤꯇꯪ ꯑꯣꯏꯅ ꯇꯧꯏ ꯍꯥꯏꯕꯒꯤ ꯋꯥꯔꯤ ꯄꯤ ꯑꯣꯏꯅꯁꯨ ꯂꯥꯛꯄꯩꯅꯦꯕ ꯑꯩꯅ ꯁꯨꯝ ꯂꯤꯔꯤꯗꯣ
ꯍꯣꯏ ꯍꯣꯏ ꯌꯥꯝ ꯐꯩꯗ ꯀꯩꯁꯨ ꯀꯥꯏꯗꯦꯗ ꯐꯥꯒꯤ ꯇꯧꯕꯅꯤꯗ ꯁꯨꯝ ꯑꯗꯣ ꯀꯩꯅꯣ ꯇꯧꯕ꯭ꯔꯣ ꯉ ꯉꯁꯤꯗꯤ ꯑꯥꯗꯅ ꯄꯨꯡ ꯀꯌꯥꯗ ꯆꯠꯂꯨꯔꯤꯅꯣ ꯑꯗꯨꯒ ꯅꯨꯡꯊꯤꯟ ꯀꯩꯀꯥ ꯀꯩꯝ ꯆꯥꯕ ꯊꯛꯄ ꯇꯧꯗ꯭ꯔꯕꯣ ꯑꯗꯨ ꯇꯧꯔꯒꯅ ꯀꯃꯥꯏ ꯀꯔꯤ ꯀꯔꯤ ꯆꯥꯔꯨꯒꯦ ꯑꯦ ꯀꯅꯥ ꯀꯅꯥ ꯆꯠꯃꯤꯟꯅꯔꯨꯏꯅꯣ ꯃꯊꯟꯇ ꯆꯠꯄ꯭ꯔꯥ ꯑꯗꯨꯒ ꯄꯨꯡ ꯀꯌꯥꯗ ꯍꯜꯂꯛꯏꯅꯣ ꯅꯪ ꯑꯥꯛꯗ ꯂꯥꯏꯔꯤꯛ ꯄꯥꯕ ꯆꯠꯄꯗꯨꯅꯤ ꯍꯪꯉꯤꯁꯦ ꯑꯉꯥꯎꯕ
ꯌꯥꯝ ꯄꯤꯛꯅ ꯇꯥꯕꯗꯨꯁꯨ ꯍꯪꯕꯩ ꯋꯥꯅꯤ ꯍꯣꯏꯁꯦ ꯉꯁꯤꯗꯤ ꯈꯤꯇꯪ ꯊꯦꯡꯉꯦ ꯍꯥꯏꯗꯤ ꯐꯤꯁꯨ ꯑꯃꯨꯛ ꯈꯤꯇꯪ ꯁꯨꯔꯦ ꯑꯗꯣ ꯉꯥꯁꯤ ꯍꯧꯒꯠꯄꯗꯤ ꯉꯜꯂꯦ ꯑꯗꯣ ꯇꯞꯅ ꯇꯞꯅ ꯇꯧꯔꯦ ꯍꯥꯏꯇꯥꯔꯦ ꯄꯣꯠꯁꯤ ꯑꯩꯁꯨ ꯏꯁꯥ ꯏꯁ ꯉꯁꯤ ꯅꯨꯡꯉꯥꯏꯇꯧ ꯇꯧꯕꯗꯨꯗ ꯍꯧꯒꯠꯂꯦ ꯑꯗꯨꯒ ꯇꯧꯔꯦ ꯐꯤꯗꯣ ꯑꯃꯨꯛ ꯈꯤꯇꯪ ꯊꯥꯗꯣꯛ ꯈꯣꯠꯇꯣꯛ ꯇꯧꯔꯦ ꯑꯗꯨ ꯇꯪꯈꯥꯏꯅ ꯑꯃꯨꯛ ꯍꯥꯏꯗꯤ ꯈꯤꯇꯪ ꯐꯤ ꯈꯔ ꯑꯆꯧꯕ ꯂꯩꯌꯦꯕ ꯍꯥꯏꯗꯤ ꯖꯣꯛꯀꯤꯡ ꯍꯥꯏꯗꯣꯏꯔꯥ ꯑꯩꯈꯣꯏꯒꯤ ꯀꯣꯛꯈꯨꯝ ꯍꯥꯏꯗꯣꯏꯔꯥ ꯑꯗꯨ ꯁ꯭ꯋꯦꯇꯔ ꯉꯍꯥꯏ ꯈꯔ ꯁꯨ ꯑꯩꯅ ꯍꯥꯟꯅ ꯀꯩꯅꯣ ꯁꯨꯝ ꯊꯝꯕ ꯍꯥꯏꯇꯥꯔꯦ ꯁꯨꯗꯣꯛ ꯈꯔ ꯕꯣꯛꯁ ꯃꯅꯨꯡ ꯊꯝꯕꯅꯤꯅ ꯃꯅꯝꯗꯣ ꯀꯩꯝ ꯆꯦꯜꯂꯤ ꯂꯥꯛꯀꯨꯝ ꯆꯦꯜꯂꯤ ꯍꯥꯏꯗꯨꯅ ꯑꯩꯅ ꯂꯧꯊꯣꯛꯑꯒ ꯑꯃꯨꯛ ꯇꯤꯡꯉ ꯊꯝꯕꯅꯦꯕ ꯑ ꯑꯃꯨꯛ ꯁꯨꯔꯦ ꯍꯥꯏꯗꯤ ꯇꯤꯡꯊꯣꯛꯑ ꯊꯝꯃꯦ ꯑꯗꯨꯒ ꯑꯗꯨ ꯑꯗꯨꯝ ꯇꯧꯔꯤꯉꯩꯗ ꯄꯨꯡ ꯈꯪꯍꯧꯗ꯭ꯔꯦ ꯑꯗꯨꯝ ꯆꯠꯄꯁꯤꯡ ꯑꯁꯤ ꯈꯤꯇꯪ ꯊꯦꯡꯉꯤ ꯑꯗꯣ ꯑꯃꯨꯛ ꯕꯥꯔꯨ ꯑꯗꯨꯝ ꯄꯥ ꯅꯨꯡꯊꯤꯟꯒꯤ ꯆꯥꯛꯁꯦ ꯍꯜꯂꯛ ꯑꯃꯨꯛ ꯊꯥꯗꯣꯛꯄꯅꯤ ꯑꯗꯨꯃꯥꯏꯅ ꯇꯧꯔꯤꯁꯦ ꯑꯗꯨꯗ ꯑꯃꯨꯛ ꯃꯪꯗꯤ ꯁꯤ ꯅꯣꯡꯁꯤꯕꯨ ꯃꯪꯗꯤ ꯁꯥꯔꯤ ꯇꯧꯒꯨꯝ ꯇꯧꯒꯤꯗꯥꯅ ꯅꯤꯡꯁꯤꯡ ꯊꯣꯛꯇ꯭ꯔꯦꯅꯦ
ꯐꯤ ꯁꯨꯔꯒꯕꯨ ꯅꯣꯡ ꯃꯪꯂꯤ ꯁꯥꯔꯤ ꯇꯧꯏꯤ ꯅꯤꯡꯁꯤꯡ ꯊꯣꯛꯇ꯭ꯔꯦ ꯍꯥꯏꯁꯦ ꯑꯩ ꯒ꯭ꯌꯥꯟ ꯉꯥꯎꯏꯤ ꯅꯪ ꯒ꯭ꯌꯥꯟ ꯇꯥꯎꯗ ꯂꯩꯔꯦ ꯐꯤꯗꯨ ꯁꯨꯔꯒꯗꯤ ꯅꯪ ꯐꯤ ꯐꯧꯕ ꯈꯣꯠꯄꯒꯤ ꯃꯇꯥꯡꯗ ꯅꯣꯡ ꯆꯨꯏ ꯆꯨꯗꯦ ꯅꯠꯇ꯭ꯔꯒꯅ ꯑꯦꯛꯁ ꯁꯥꯏ ꯁꯥꯗꯦꯁꯦ ꯈꯪꯐꯝ ꯊꯣꯛꯄꯅꯦ ꯑꯗꯣ ꯍꯧꯖꯤꯛꯀꯥꯟꯁꯦ ꯍꯧꯖꯤꯛꯀꯥꯟꯒꯤ ꯀꯩꯅꯣꯁꯦ ꯑꯗꯨꯝ ꯍꯥꯏꯗꯤ ꯍꯋꯥ ꯅꯨꯡꯁꯤꯠꯁꯦ ꯏꯃꯥꯟ ꯃꯥꯟꯅꯗꯕꯅꯦꯕ ꯁ꯭ꯋꯥꯏꯗ ꯅꯣꯡ ꯆꯨꯔꯒ ꯨ ꯈꯤꯇꯪ ꯆꯠꯊꯣꯛꯑꯒ ꯅꯣꯡ ꯈꯨꯔꯝꯗꯕ ꯌꯥꯎꯋꯤ ꯑꯗꯒꯤ ꯀꯗꯥ ꯋꯥꯏꯗꯅꯣ ꯑꯃ ꯅꯨꯡꯁꯥ ꯌꯥꯝ ꯁꯥꯕꯁꯨ ꯌꯥꯎꯋꯤ ꯑꯗꯨꯃꯥꯏꯅ ꯇꯧꯕꯅꯤꯅ ꯅꯣꯏ ꯑꯗꯨꯋꯥꯏꯗ ꯀꯃꯥꯏꯅ ꯇꯧꯕꯅꯣꯗꯨꯗꯤ ꯈꯪꯗ꯭ꯔꯦ ꯑꯗꯣ ꯑꯩꯁꯨ ꯌꯨꯝꯗ ꯂꯩꯇꯕꯅꯤꯅꯅꯦ ꯑꯗꯣ ꯑꯩꯈꯣꯏ ꯑꯁꯣꯝꯗ ꯑꯣꯏꯅꯗꯤ ꯅꯣꯡꯁꯦ ꯇꯥꯗꯤ ꯇꯥꯏ ꯌꯥꯝ ꯀꯟꯅ ꯆꯨꯕꯗꯤ ꯑꯣꯏꯗꯦ ꯅꯣꯡꯁꯤ ꯉꯥꯏꯍꯥꯛ ꯇꯥꯔꯝꯃꯦ ꯑꯗꯨꯒ ꯅꯨꯡꯁꯥꯥꯁꯦ ꯑꯌꯨꯛ ꯑꯣꯏꯔꯞꯅ ꯑꯌꯨꯛ ꯍꯥꯏꯕꯗꯤ ꯃꯥꯄꯜ ꯇꯔꯥ ꯇꯔꯥꯃꯥꯊꯣꯏ ꯁ꯭ꯋꯥꯏꯗꯗꯤ ꯅꯨꯡꯁꯥꯁꯦ ꯌꯥꯝ ꯁꯥꯔꯝꯃꯦꯕꯀꯣ ꯑꯗꯨꯒꯤ ꯃꯇꯨꯡꯗꯒꯤꯗꯤ ꯑꯗꯨꯝ ꯑꯩꯅ ꯍꯥꯏꯁꯦ ꯅꯣꯡ ꯈꯔ ꯇꯥꯈꯤ ꯑꯗꯨꯗꯒꯤꯗꯤ ꯑꯃꯨꯛ ꯅꯣꯡꯗꯤ ꯂꯦꯞꯄꯒ ꯅꯨꯡꯁꯥꯁꯨ ꯌꯥꯝ ꯀꯟꯅ ꯁꯥꯗꯕꯤꯗ ꯅꯨꯡꯗꯥꯡ ꯋꯥꯏꯔꯝꯁꯨ ꯑꯣꯏꯔꯛꯈꯤꯕꯒꯤ ꯑꯗꯨꯃꯥꯏꯅꯗꯤ ꯇꯧꯈ꯭ꯔꯦ ꯑꯗꯨ ꯁꯣꯝꯗ ꯅꯣꯡ ꯇꯥꯕ꯭ꯔꯥ ꯇꯥꯗꯕ꯭ꯔꯥ ꯅꯠꯇ꯭ꯔꯒ ꯀꯌꯥꯝ ꯀꯟꯅ ꯇꯥꯏꯠ ꯇꯥꯗꯦ ꯑꯗꯨꯗꯤ ꯃꯗꯤ ꯑꯩ ꯈꯪꯗ꯭ꯔꯦ ꯑꯗꯨꯗꯤ ꯌꯨꯝꯗ ꯂꯩꯕꯤꯍꯧꯕ ꯅꯪꯅ ꯈꯪꯒꯗꯕꯅꯦ ꯑꯗꯨꯅ ꯑꯩ ꯑꯗꯨꯃꯗꯤ ꯁꯤꯌꯣꯔ ꯑꯣꯏꯗ꯭ꯔꯦ ꯑꯗꯣ ꯅꯪ ꯀꯩꯅꯣ ꯇꯧꯕ꯭ꯔꯣ ꯉꯁꯤ ꯑꯆꯥꯄꯣꯠ ꯆꯥꯕ ꯈꯣꯠꯄ ꯑꯝꯇ ꯆꯠꯇ꯭ꯔꯕꯣ ꯀꯃꯥꯏꯅ ꯇꯧꯒꯦ
ꯑꯗꯨꯏ ꯅꯣꯡꯒꯤ ꯃꯇꯥꯡꯗ ꯍꯥꯏꯐꯦꯠꯇꯪ ꯂꯣꯏꯁꯤꯜꯂꯤꯒꯦ ꯑꯩꯅ ꯌꯨꯝꯗ ꯂꯥꯛ ꯀꯥꯟꯁꯤꯗ ꯑꯃꯨꯛ ꯈꯔ ꯁꯥꯒꯨꯝ ꯇꯧꯔꯝꯕ ꯑꯗꯣ ꯑꯃꯨꯛ ꯑꯩ ꯃꯐꯝꯗꯣ ꯂꯥꯏꯔꯤꯛ ꯄꯥꯝꯕ ꯃꯐꯝꯗꯣ ꯍꯟ ꯀꯥꯟꯗꯅ ꯑꯃꯨꯛ ꯃꯝꯃ ꯂꯩꯔꯝꯕ ꯍꯥꯏꯗꯤ ꯈꯔ ꯃꯝꯇꯪ ꯃꯝꯇꯪ ꯑꯩꯈꯣꯏ ꯅꯣꯡꯖꯨꯔꯥ ꯅꯣꯡꯖꯨꯗꯒꯤ ꯃꯑꯣꯡꯗ ꯍꯥꯏꯇꯥꯔꯦ ꯑꯗꯨꯃꯥꯏꯅ ꯇꯧ ꯂꯩꯔꯝꯕ ꯑꯗꯨꯅ ꯉꯍꯥꯛꯇꯪ ꯒ꯭ꯌꯥꯟꯗꯣ ꯍꯥꯏꯗꯤ ꯀꯃꯥꯏꯅ ꯇꯧꯕꯅ ꯑꯩ ꯅꯤꯡꯁꯤꯡꯊꯣꯛꯇ꯭ꯔꯕ ꯍꯧꯔꯒꯗꯤ ꯑꯩꯈꯣꯏꯒꯤ ꯁꯨꯝ ꯇꯤꯟ ꯃꯊꯛꯇ ꯇꯤꯟꯕꯗꯤ ꯁꯨꯃꯥꯏꯅ ꯈꯥ ꯊꯝꯕꯅꯦꯕ ꯃꯅꯨꯡ ꯐꯥꯎꯔꯝꯉꯥꯏꯗ ꯈꯤꯇꯪ ꯍꯥꯏꯇꯥꯔꯦ ꯑꯣ ꯑꯗꯨꯏ ꯃꯅꯨꯡꯗꯗꯤ ꯐꯧꯔ ꯊꯝꯃꯝꯕ ꯍꯥꯏꯗꯤ ꯑꯈꯣꯏꯗꯁꯨ ꯃꯤꯁꯨ ꯂꯩꯇꯦꯗꯅ ꯍꯣꯏ ꯅꯨꯃꯤꯗꯥꯡ ꯋꯥꯏꯔꯝꯒꯤ ꯍꯥꯏꯔꯣꯗꯤ ꯍꯣ ꯑꯈꯣꯏ ꯃꯥꯟꯅꯕ ꯁꯤ ꯌꯥꯝ ꯂꯥꯛꯑꯦ ꯑꯗꯨ ꯃꯥꯅ ꯑꯦ ꯀꯩꯅꯣ ꯆꯥ ꯊꯛꯁꯦ ꯑꯈꯣꯏ ꯆꯥ ꯍꯥꯏꯁꯦ ꯂꯦꯃꯟ ꯇꯤ ꯍꯥꯏꯗꯣꯏꯔꯥ ꯑꯗꯨ ꯊꯛꯇ ꯀꯨꯏꯔꯦ ꯆꯝꯄ꯭ꯔꯥꯒꯤ ꯍꯥꯏꯇꯥꯔꯦ ꯍꯥꯏ ꯄꯨꯔꯥ ꯑꯈꯣꯏ ꯆꯝꯄ꯭ꯔꯥꯅ ꯄꯨꯂꯞ ꯁꯦꯝꯕ ꯂꯦꯃꯟ ꯇꯤ ꯍꯥꯏꯔꯒ ꯑꯈꯣꯏ ꯆꯥꯗꯨ ꯈꯛꯇ ꯍꯥꯏꯗꯤ ꯆꯉꯥꯡꯗ ꯑ ꯆꯝꯄ꯭ꯔꯥ ꯊꯥꯗꯕꯗꯨ ꯅꯠꯇꯦꯕ ꯑꯈꯣꯏ ꯄꯥꯥꯅ ꯁꯦꯝꯕ ꯍꯥꯏꯇꯥꯔꯦ ꯈꯤꯇꯪ ꯅꯝꯇꯛ ꯇꯧꯔꯒ ꯑꯈꯣꯏꯒꯤ ꯃꯣꯏꯒꯤ ꯀꯩꯅꯣ ꯒꯁꯦ ꯑ ꯃꯃꯤꯛꯁꯦ ꯍꯦꯛꯇ ꯀꯥꯎꯔꯤꯁꯦ ꯑꯩꯅꯒ ꯃꯤꯡꯁꯦꯒ ꯀꯥꯎꯒꯟꯕꯅꯦ ꯍꯣꯏ ꯆꯝꯄ꯭ꯔꯥ ꯍꯥꯏꯇꯥꯔꯦ ꯆꯝꯄ꯭ꯔꯥ ꯆꯝ ꯄꯥꯅ ꯁꯦꯝꯃ ꯀꯩꯅꯣ ꯇꯧ ꯄꯨꯊꯣꯂꯛꯄ ꯑꯃ ꯂꯩꯌꯦꯕꯀꯣ ꯃꯍꯤ ꯍꯥꯏꯗꯣꯛꯈ꯭ꯔ ꯏꯁꯤꯡ ꯑꯁꯥꯕ ꯋꯥꯝ ꯋꯥꯇꯔꯅ ꯏꯁꯤꯡ ꯑꯁꯥꯕꯅꯗꯤ ꯁꯦꯝꯕ ꯑꯗꯨ ꯑꯗꯨꯒꯤ ꯀꯩꯅꯣ ꯗꯨꯀꯥꯟꯗ ꯆꯠꯂ ꯊꯧꯕꯣꯅꯤꯗ ꯉꯁꯤꯒꯤꯗꯤ ꯌꯥꯝ ꯀꯟꯅꯗꯤ ꯊꯣꯛꯇ꯭ꯔꯦ
ꯎꯝ ꯍꯣꯏ ꯍꯣꯏ
ꯊꯝꯃꯁꯤꯔꯣ
ꯑꯣ ꯑꯗꯨ ꯅꯪ ꯆꯥꯛ ꯆꯥꯔꯦ ꯍꯥꯏꯕ ꯅꯠꯇ꯭ꯔꯣ
ꯑꯣ ꯆꯥꯔꯦ
ꯑꯣ ꯑꯗꯣ ꯑꯩ ꯑꯩ ꯆꯥꯗ꯭ꯔꯤ ꯑꯩ ꯆꯥꯛ ꯑꯝꯇ ꯆꯥꯊꯣꯛꯈꯤꯒꯦꯀꯣ ꯑꯗꯨꯗꯤ ꯑꯗꯨꯒ ꯑꯃꯨꯛ ꯀꯣꯟꯅ ꯐꯥꯎꯅꯔꯁꯦ ꯍꯣ ꯍꯣꯏ ꯐꯔꯦ ꯐꯔꯦ